ꯍꯣ ꯏꯃꯥꯟꯅꯕꯤ
ꯍꯥꯎ
ꯏꯃꯥꯟꯅꯕꯤ ꯅꯪꯕꯨ ꯆꯥꯛ ꯆꯥꯔꯕ꯭ꯔꯣ
ꯆꯥꯛ ꯆꯥꯕ ꯇꯣꯛꯄꯗ ꯉꯥꯏꯔꯤꯌꯦ ꯑꯁ ꯑꯩ ꯆꯥꯛ ꯃꯌꯥꯝ ꯆꯥꯥꯁꯜꯂꯨꯕꯒꯤꯀꯣ ꯄꯨꯛꯁꯦ ꯋꯥꯕꯒꯨꯝꯁꯨ ꯇꯧꯔꯦꯅꯦ ꯅꯪꯕ ꯅꯪꯗꯤ ꯆꯥꯔꯕꯣ
ꯑꯧ ꯑꯩꯁꯨ ꯆꯥꯊꯣꯛꯑꯦ ꯉꯔꯥꯡ ꯅꯨꯡꯗꯥꯡꯗꯣ ꯑꯩꯁꯨ ꯁꯨꯃꯥꯏꯅ ꯇꯧꯕ ꯉꯔꯥꯡꯁꯦ ꯑꯩꯈꯣꯏꯒꯤ ꯑꯦꯛꯖꯥꯝ ꯂꯣꯏꯕꯗ ꯉꯥꯏꯔꯤꯕꯀꯣ ꯄꯩꯈꯥꯥꯁꯦ ꯄꯩꯈꯥꯥꯁꯦ ꯂꯣꯢꯕ ꯈꯤꯇꯪ ꯉꯥꯏꯕꯁꯤꯗ ꯑꯩꯁꯨ ꯅꯍꯥꯟ ꯄꯔꯤꯈꯥ ꯍꯧꯗ꯭ꯔꯤꯉꯩꯗꯒꯤ ꯇꯨꯝꯐꯝ ꯆꯥꯐꯝ ꯈꯪꯗꯕꯤ ꯑꯃ ꯂꯩꯗꯥꯏꯅꯤꯀꯣ ꯈꯣꯏꯒꯤ ꯄꯔꯤꯈꯥꯅꯦ ꯍꯥꯏꯕꯒꯤ ꯄꯥꯈꯠꯇꯦ ꯈꯣꯠꯇꯦ ꯇꯧꯕꯒꯤ ꯇꯨꯝꯗꯕꯁꯨ ꯀꯨꯏꯔꯦ ꯑꯗꯨꯅ ꯇꯨꯝꯗꯕꯒꯤ ꯉꯥꯔꯥꯡꯗꯤ ꯄꯩꯈꯥꯗꯣ ꯍꯜꯂꯛꯄꯒ ꯇꯨꯝꯕꯅꯦ ꯆꯥꯛꯀ ꯆꯥꯕꯒ ꯈꯪꯗꯒꯩ ꯄꯨꯡ ꯕꯥꯔꯣ ꯑꯃ ꯇꯥꯔꯝꯗꯥꯏ ꯑꯗꯥꯏꯗ ꯃꯤꯀꯞ ꯊꯣꯛꯑꯦ ꯑꯗꯨꯗꯒꯤ ꯆꯥꯛꯁꯦ ꯊꯣꯡꯒꯦ ꯀꯗꯥꯏ ꯑꯗꯒꯤ ꯊꯣꯡꯁꯦ ꯀꯗꯥꯏ ꯇꯧꯒꯗꯒꯤ ꯑꯩ ꯇꯨꯝꯊꯣꯛꯑꯒꯦꯗ ꯃꯁꯤꯗꯤꯅ ꯑꯩꯅ ꯇꯨꯝꯊꯣꯛꯑꯕ
ꯎꯝ
ꯑꯁ ꯑꯌꯨꯛ ꯉꯟꯇꯥ ꯍꯧꯒꯠꯂꯒ
ꯑꯣ ꯑꯣ ꯅꯍꯥꯟꯈꯩ ꯋꯥꯔꯨꯕ ꯃꯌꯥꯝꯗꯣ ꯉꯁꯤꯗꯤ ꯍꯦꯛꯇ ꯉꯟꯅ ꯍꯦꯛꯇ ꯐꯨꯗꯣꯛꯑꯦꯕ ꯅꯠꯇ꯭ꯔꯥ
ꯃꯥꯟꯅꯤ ꯃꯥꯟꯅꯤ
ꯑꯗꯨꯗꯤ ꯀꯔꯤ ꯢꯟꯁꯥꯡ ꯆꯥꯒ꯭ꯔꯕ ꯌꯥꯝ ꯉꯟꯅꯁꯨ ꯆꯥꯔꯝꯃꯦ
ꯑꯣ ꯂꯐꯨ ꯊꯔꯣ ꯑꯃ ꯑꯩꯈꯣꯏ ꯏꯃꯥꯅꯄꯤꯔꯑꯅ ꯂꯐꯨ ꯊꯔꯣ ꯑꯃ ꯀꯩꯅꯣ ꯇꯧ ꯏꯔꯣꯜ ꯀꯪꯁꯜꯂꯛꯀꯦ ꯇꯧꯔꯦꯕ ꯂꯐꯨ ꯊꯔꯣ ꯅꯍꯥꯟ ꯑꯩꯈꯣꯏꯅ ꯀꯩꯅꯣ ꯄꯥꯛꯅꯝ ꯆꯥꯊꯣꯛꯈꯤꯕꯒꯤ ꯇꯪꯈꯥ ꯑꯃ ꯂꯦꯝꯍꯧ ꯍꯥꯢ ꯇꯥꯔꯦ ꯏꯔꯣꯁꯜꯂꯦ ꯑꯂꯨꯒ ꯃꯣꯔꯣꯛ ꯑꯀꯨꯞꯄꯤꯗꯨ ꯇꯧꯔꯒ ꯇꯨꯅꯤꯡꯈꯣꯛ ꯑꯗꯒꯤ ꯃꯔꯣꯏ ꯇꯤꯜꯍꯧ ꯊꯥꯛꯑꯒ ꯐꯖꯅ ꯏꯔꯣꯜꯂꯦ ꯑꯗꯨꯒ ꯊꯨꯝꯌꯥꯛꯄꯤꯗꯣ ꯑꯗꯨ ꯗꯨꯃ ꯇꯥꯎꯔꯦ ꯑꯗꯨꯒ ꯐꯖꯅ ꯆꯥꯒꯔꯦ ꯃꯥꯏꯔꯦꯟ ꯆꯝꯐꯨꯠ ꯑꯝꯁꯨ ꯌꯥꯎꯔꯤ ꯑꯗꯨꯁꯨ ꯑꯗꯨꯝ ꯆꯥꯒ꯭ꯔꯦ
ꯑꯣ ꯃꯥꯏꯔꯦꯟ ꯆꯝꯐꯨꯠꯇꯤ ꯑꯃ ꯆꯥꯛꯃꯥꯏꯗ ꯉꯥꯟꯕꯤꯗꯨ ꯅꯠꯇ꯭ꯔꯣ
ꯑꯧ ꯃꯥꯅꯦ ꯃꯥꯅꯦ ꯆꯥꯛꯃꯥꯢꯗ ꯉꯥꯟꯕꯅꯀꯣ ꯑꯗꯨꯅ ꯍꯦꯟꯅ ꯍꯥꯎꯋꯤ
ꯍꯣꯏ ꯃꯥꯏꯔꯦꯟ ꯑꯣꯏꯅ ꯆꯝꯐꯨꯠ ꯑꯣꯏꯅ ꯆꯥꯔꯛꯄꯗꯗꯤ ꯆꯞ ꯃꯥꯟꯅ ꯉꯥꯟꯕꯕꯁꯤꯅ ꯍꯥꯎꯕꯗꯧꯅ ꯇꯧꯋꯦ ꯍꯥꯏꯗꯤ ꯇꯣꯉꯥꯟꯅ ꯐꯨꯠꯇꯣꯛꯎꯔꯗꯤ ꯑꯩꯈꯣꯏꯒꯤ ꯐꯨꯠꯄ ꯍꯦꯟꯃꯟꯕꯒꯤ ꯕꯦꯔꯦ ꯕꯦꯔꯦ ꯂꯥꯎꯊꯣꯛꯑꯒ ꯂꯣꯏꯅ ꯅꯤꯡꯒꯥꯏꯕꯣꯏ ꯔꯤꯕꯣꯏ ꯁ꯭ꯋꯥꯏ ꯁ꯭ꯋꯥꯏ ꯇꯥꯕꯗꯧꯅꯀꯣ
ꯑꯧ ꯇꯧꯏ ꯇꯧꯏ ꯑꯗꯨꯅ ꯀꯩꯅꯣ ꯐꯩ
ꯍꯣꯏ ꯆꯥꯛ ꯃꯨꯟꯁꯤꯜꯂꯛ ꯄꯥꯒꯤ ꯃꯅꯤꯜꯗ ꯑꯣꯏꯅ ꯑꯩꯅ ꯉꯥꯟꯕꯗꯣ ꯃꯥꯅꯦ ꯃꯥꯅꯦ ꯑꯗꯨꯅ ꯍꯥꯎꯕꯅꯦ ꯑꯗꯨ ꯑꯩꯒꯤꯗꯤ ꯆꯝꯐꯨꯠꯀꯤꯗꯤ ꯀꯩꯅꯣꯅ ꯍꯥꯎꯋꯤꯅꯦ ꯑꯩꯗꯤ ꯊꯥꯕꯤ ꯆꯝꯐꯨꯠ ꯑꯗꯨꯒꯨꯝꯕꯁꯤꯅ ꯍꯦꯛ ꯍꯦꯟꯕꯗꯧꯅ
ꯍꯣꯏ ꯍꯣꯏ ꯅꯪꯒꯤ ꯎꯝ ꯆꯝꯐꯨꯠꯇ ꯀꯩꯅꯣ ꯇꯧꯈꯤꯁꯦ ꯊꯨꯝ ꯑꯥ ꯆꯤꯅꯤꯒ ꯊꯨꯝꯒ ꯈꯔ ꯌꯥꯝ ꯍꯦꯛ ꯍꯥꯞꯆꯔꯒ ꯍꯦꯛ ꯍꯥꯎꯕꯗꯧꯅ ꯇꯧꯋꯤꯅꯦ ꯅꯪꯒꯤ ꯃꯑꯣꯡꯁꯤꯅ ꯑꯃꯨꯛꯀꯀꯣ
ꯃꯥꯅꯦ ꯑꯩꯗꯤꯃꯨꯛ ꯆꯝꯐꯨꯠ ꯍꯥꯏꯔꯒ ꯃꯤꯗꯤ ꯑꯃꯨꯛ ꯐꯨꯠ ꯂꯦꯅ ꯆꯝꯐꯨꯠ ꯀꯧꯋꯦ ꯍꯥꯏꯔꯤꯅꯦ ꯑꯗꯣ ꯑꯩꯒꯤꯗꯤ ꯆꯤꯅꯤꯁꯦ ꯈꯤꯇꯪ ꯊꯨꯝ ꯍꯥꯞꯄꯁꯦ ꯑꯃꯨꯛ ꯀꯌꯥ ꯄꯥꯝ ꯐꯥꯠꯇꯕ ꯃꯥꯜꯂꯤ ꯑꯩꯁꯦ ꯑꯗꯨꯒ ꯑ ꯀꯩꯅꯣ ꯆꯤꯅꯤ ꯑꯣꯏꯅ ꯈꯔ ꯁꯨꯝ ꯀ ꯆꯥꯃꯁ ꯃꯥꯆꯥ ꯑꯃ ꯀꯩ ꯑꯃ ꯑꯅꯤꯃ ꯀꯩ ꯑꯃ ꯑꯗꯨꯃꯥꯏꯅ ꯊꯥꯀꯥꯟꯗꯅ ꯑꯩꯅ ꯍꯦꯟꯅ ꯃꯍꯥꯎꯁꯦ ꯑꯩꯁꯦ ꯑꯊꯨꯝꯕꯁꯦ ꯄꯥꯝꯕ ꯑꯣꯏꯔ ꯃꯥꯜꯂꯦꯕ ꯑꯩꯁꯦ
ꯍꯩ ꯍꯦꯛ ꯍꯩꯅꯗꯕꯒꯨꯝ ꯍꯦꯛ ꯇꯧꯋꯦꯕ ꯅꯪꯁ ꯈꯥꯔꯅꯤꯕꯨ ꯍꯥꯏꯔꯗꯤ ꯅꯪ ꯅꯨꯡꯉꯥꯏꯇꯕ ꯑꯃ ꯀꯣ
ꯃꯥꯅꯦ ꯍꯥꯏꯗꯤ ꯀꯔꯤꯒꯤꯅꯣ ꯈꯪꯗꯦꯕ ꯑꯩꯒꯤ ꯂꯩꯁꯤꯗꯅꯦ ꯍꯥꯏꯗꯤ ꯈꯥꯃꯦꯟ ꯑꯈꯥꯕꯤ ꯑꯈꯣꯏꯒꯤ ꯑꯃ ꯈꯥꯃꯦꯟ ꯃꯇꯨꯝ ꯃꯆꯥ ꯃꯔꯣꯛ ꯃꯦꯠꯄꯗꯒ ꯀꯣꯠꯂ ꯆꯥꯅꯕꯤ ꯑꯃ ꯂꯩꯗꯥꯏꯅꯦ
ꯑꯗꯨꯗꯨꯃꯗꯤ ꯇꯉꯥꯏ ꯐꯗꯅ ꯑꯗꯨꯝꯃꯕꯣ ꯇꯤ ꯑꯗꯨꯒꯤ ꯑꯈꯥꯕꯩ ꯆꯥꯡꯗꯣꯐꯧꯗꯤ ꯆꯥꯕ ꯉꯝꯕ ꯃꯥꯜꯂꯦꯕ ꯑꯗꯨꯒ ꯑꯃ ꯀꯥꯔꯣꯠ ꯑꯈꯥꯕꯤ ꯍꯥꯏꯅꯕ꯭ꯔꯥ ꯑꯃ ꯃꯀꯨꯒꯥꯏꯁꯦ ꯃꯀ꯭ꯔꯛ ꯃꯀ꯭ꯔꯛ ꯅꯥꯏꯕ ꯑꯃ ꯂꯩꯕꯗꯣ ꯑꯗꯨꯗꯒꯤ ꯍꯧꯅ ꯍꯧꯔꯦ ꯑꯩꯅ ꯈꯥꯗꯅ ꯆꯥ ꯕ ꯉꯝꯗꯕꯁꯦ ꯍꯥꯏꯗꯤ ꯃꯁꯥꯒꯤ ꯑꯣꯏꯅ ꯑꯗꯨꯝ ꯑꯩꯅ ꯑꯉꯥꯡ ꯑꯣꯏꯔꯤꯉꯩꯗꯩ ꯍꯧꯅꯅꯦ ꯑꯗꯨꯝ ꯑꯈꯥꯕꯁꯦ ꯁꯨꯝ ꯍꯛꯆꯥꯡ ꯑꯁꯤꯃ ꯂꯩꯔꯗꯤ ꯑꯈꯥꯕ ꯑꯊꯨꯝꯕ ꯑꯌꯥꯛꯄ ꯂꯣꯏꯅꯃꯛ ꯗꯔꯀꯥꯔ ꯑꯣꯏꯔꯤꯅꯤꯗꯅ
ꯑ
ꯑꯗꯨ ꯑꯣꯏꯔꯁꯨ ꯑꯗꯨꯝ ꯈꯥꯕꯒ ꯑꯈꯣꯏꯒꯤ ꯑꯐꯛꯄ ꯍꯥꯏꯇꯥꯔꯦꯀꯣ ꯁꯤꯒꯨꯝ ꯑꯐꯛꯄꯒ ꯑ ꯈꯥꯕꯁꯤꯒꯗꯤ ꯁꯨꯡꯉꯝ ꯉꯝꯗꯦ ꯑꯩꯅ ꯑꯩꯁꯨ ꯇꯝꯗꯕꯗꯤ ꯅꯠꯇꯦꯕ ꯆꯥꯅꯕꯗꯣ ꯉꯝꯒꯤꯗꯦꯌꯦ ꯑꯗꯨꯝ ꯑꯗꯨꯒ ꯁꯨꯝ ꯑꯊꯨꯝꯕ ꯑꯗꯒꯤ ꯃꯣꯔꯣꯛ ꯑꯁꯥꯕꯒꯨꯝꯕ ꯈꯤꯇꯪ ꯍꯦꯛ ꯑꯗꯩ ꯍꯩꯗꯦ ꯍꯥꯏꯔꯒꯅ ꯁꯤꯟꯕ ꯁꯨꯝ ꯃꯤꯅꯗꯤ ꯍꯩ ꯍꯥꯏꯔꯒ ꯍꯩꯅꯧ ꯀꯩꯀꯥ ꯃꯦꯠꯄꯗꯒ ꯆꯤꯅꯤꯒ ꯍꯥꯞꯄꯁꯦ ꯑꯩꯒꯤ ꯑꯣꯏꯅ ꯑꯃꯨꯛ ꯑꯗꯨꯨꯝꯕ ꯄꯥꯝꯃꯦ ꯍꯥꯏꯔꯒꯁꯨ ꯑꯃꯨꯛ ꯄꯥꯝꯗꯦ ꯍꯥꯏꯗꯤ ꯍꯩ ꯆꯥꯔꯀꯥꯟꯗꯅ ꯃꯌꯦꯛ ꯁꯦꯡꯅ ꯁꯤꯟꯕ ꯑꯗꯨꯒꯨꯝꯕꯁꯦ ꯄꯥꯝꯃꯤꯌꯦ ꯑꯩꯅ ꯇꯧꯕꯁꯦ
ꯑꯧ ꯑꯗꯨꯅꯦ ꯅꯪꯁꯨ ꯅꯣꯡꯃ ꯐꯥꯗꯣꯛ ꯍꯦꯛ ꯑꯈꯣꯏꯗꯣ ꯍꯦꯛ ꯀꯣꯏꯔꯛꯑꯣ ꯁꯤꯡꯖꯨ ꯑꯃ ꯀꯔꯤ ꯑꯃ ꯆꯥꯃꯤꯟꯅꯔꯒꯀꯣ ꯑꯗꯒꯤ ꯌꯦꯟꯁꯥꯡꯗꯤ ꯑꯁꯥꯡ ꯃꯜ ꯍꯋꯥꯏ ꯑꯁꯥꯡꯗꯤ ꯀꯥꯔꯣꯠ ꯑꯃ ꯀꯥꯡꯍꯧ ꯆꯥꯅꯕꯤꯗꯣ ꯑꯗꯨꯒꯨꯝꯕ ꯑꯃ ꯍꯧꯔꯤ ꯑꯗꯒꯤ ꯃꯣꯔꯣꯛ ꯑꯇꯦꯛꯄꯁꯨ ꯄꯥꯜꯂꯤ ꯎꯃꯣꯔꯣꯛꯁꯨ ꯈꯔ ꯍꯦꯛ ꯄꯥꯜꯂꯤ ꯍꯥꯏꯗꯤ ꯆꯨꯖꯥꯛ ꯁꯨꯝ ꯈꯔ ꯃꯥꯏꯔꯦꯟ ꯇꯣꯔꯕꯣꯠ ꯀꯩꯀꯥ ꯈꯔ ꯄꯥꯜꯂꯤꯕꯀꯣ
ꯑ
ꯄꯨꯂꯞ ꯍꯥꯛ ꯆꯥꯃꯤꯟꯅꯅꯕ ꯉꯝꯗꯕꯒꯤ ꯐꯖꯅ ꯐꯔꯦꯕꯀꯣ
ꯍꯣꯏꯅꯦ ꯃꯣꯏꯒꯤꯗꯤ ꯍꯤꯡꯒꯣꯜꯗꯣ ꯄꯣꯠ ꯀꯩꯀꯥꯁꯨ ꯌꯥꯝ ꯐꯕꯅꯤꯅꯦ ꯍꯥꯏꯗꯤ ꯅꯣꯏ ꯃꯥꯅ ꯐꯖꯅ ꯍꯣꯠꯅꯩꯗꯅ ꯑꯗꯣ ꯃꯥꯏꯄꯨꯅꯅ ꯑꯈꯣꯏꯒꯤꯅ ꯑꯃꯨꯛ ꯍꯤꯡꯒꯣꯜꯁꯦ ꯌꯥꯝ ꯆꯥꯎꯅꯁꯨ ꯂꯩꯇ꯭ꯔꯦ ꯍꯥꯏꯗꯤ ꯐꯩꯗꯣꯝ ꯑꯍꯨꯝꯕ ꯃꯔꯤ ꯑꯃꯥ ꯂꯩꯕꯁꯤꯅ ꯍꯥꯏꯗꯤ ꯁꯨꯝ ꯑꯈꯣꯏꯅ ꯊꯥꯕꯁꯤꯗꯤ ꯃꯔꯣꯏ ꯃꯄꯥꯡꯒꯨꯝꯕ ꯅꯥꯀꯨꯞꯄꯤꯗꯤ ꯇꯤꯜꯍꯧ ꯃꯅꯥ ꯑꯀꯨꯞꯄꯤ ꯃꯌꯥꯡꯗꯣꯟ ꯃꯩꯇꯩꯒꯤꯗꯣ ꯑꯗꯨꯒꯨꯝꯕꯁꯦ ꯑꯣꯏꯅ ꯇꯧꯔꯒ ꯏꯟꯖꯥꯡ ꯅꯥꯄꯤꯗꯤ ꯃꯔꯥꯡ ꯀꯥꯏꯅ ꯊꯥꯕꯁꯦ ꯑꯃꯨꯛ ꯃꯐꯝꯁꯦ ꯑꯃꯨꯛ ꯂꯩꯇ꯭ꯔꯦ ꯑꯗꯨꯅ ꯑꯗꯨꯝ ꯆꯥꯅꯤꯡꯕꯁꯤ ꯃꯍꯤꯡꯒꯣꯜꯗꯒꯤ ꯄꯣꯠ ꯆꯩ ꯍꯦꯛꯑꯒ ꯆꯥꯕꯁꯤꯒꯤ ꯅꯨꯡꯉꯥꯏꯕꯁꯤꯃ ꯐꯪ ꯏꯐꯪ ꯐꯪꯗ꯭ꯔꯦꯗ ꯍꯥꯏꯗꯤ ꯅꯣꯏꯒꯤꯅ ꯑꯃꯨꯛ ꯑꯗꯨ ꯃꯇꯝ ꯃꯇꯝꯒꯤ ꯏꯟꯁꯥꯡꯁꯦ ꯀꯥꯂꯦꯟꯒꯤꯅ ꯀꯥꯂꯦꯟꯒꯤ ꯅꯤꯡꯊꯝꯊꯥꯒꯤꯅ ꯅꯤꯡꯊꯝꯊꯥꯒꯤ ꯇꯧꯔꯥꯒ ꯃꯈꯜ ꯃꯈꯜ ꯊꯥꯏꯅ ꯅꯨꯡꯉꯥꯏꯖꯔꯝꯒꯅꯤꯀꯣ
ꯑꯧ ꯅꯨꯡꯉꯥꯏ ꯆꯥꯛ ꯆꯥꯔꯝꯗꯥꯏꯗꯒ ꯄꯣꯂꯥꯡ ꯖꯤꯃ ꯄꯥꯏꯊꯣꯛꯈ꯭ꯔꯅꯤꯕꯥꯀꯣ ꯑꯗꯨꯒꯥ ꯇꯧꯋꯤ ꯃꯔꯣꯏ ꯂꯣꯏ ꯍꯦꯛꯀꯗꯕ ꯃꯨꯛꯊ꯭ꯔꯨꯕꯤ ꯍꯧꯔꯤ ꯊꯔꯣꯏ ꯊꯣꯡꯕꯗꯒ ꯊꯥꯛꯅꯕꯗꯣ ꯑꯗꯨꯗꯒꯤ ꯏꯁꯤꯡ ꯇꯤꯜꯍꯧ ꯇꯤꯜꯍꯧꯗꯅ ꯑꯀꯨꯞꯄꯤ ꯌꯥꯝ ꯍꯥꯎꯕꯗꯣ ꯑꯃꯦꯠꯄꯗ ꯀꯩꯗ ꯌꯥꯝ ꯆꯥꯅꯤꯡꯕ ꯑꯗꯨꯗꯨꯁꯨ ꯍꯧꯔꯤ ꯑꯗꯨꯒ ꯄꯣꯂꯥꯡ ꯑꯝ ꯄꯥꯏꯁꯤꯟꯈ꯭ꯔꯒ ꯆꯥꯅꯤꯡ ꯆꯥꯅꯤꯡ ꯍꯦꯛ ꯄꯠ ꯄꯠ ꯍꯦꯛꯛꯎꯔꯒ ꯏꯟꯁꯥꯡꯗ ꯍꯦꯛ
ꯍꯣꯏ ꯑꯗꯨ ꯍꯥꯏꯗꯤ ꯑꯗꯨꯃꯥꯏꯅ ꯁꯨꯝ ꯕꯖꯥꯔꯗꯒꯤ ꯂꯩꯕ ꯈꯣꯠꯄ ꯍꯥꯏꯁꯤꯅ ꯍꯤꯗꯥꯛ ꯆꯥꯏꯔꯝꯕ ꯑꯗꯒꯤ ꯎ ꯃꯔꯣꯔꯣꯛꯀꯥꯟꯁꯦ ꯂꯩꯔꯨꯔꯒ ꯅꯨꯃꯤꯠ ꯅꯤꯅꯤ ꯁꯨꯅ ꯊꯝꯃꯛꯄꯗ ꯃꯍꯤ ꯑꯛꯇ ꯆꯦꯟꯊꯣꯛꯑꯒ ꯇꯧꯕ ꯌꯥꯎꯋꯦ ꯑꯗꯨꯅ ꯒ꯭ꯌꯥꯟ ꯑꯃ ꯏꯇꯥ ꯇꯥꯗꯦꯗꯅꯀꯣ ꯕꯖꯥꯔꯗ ꯂꯩꯕ ꯍꯥꯏꯁꯤꯃꯛꯇꯗꯤ ꯃꯤꯠꯅ ꯈꯣꯡꯅ ꯎꯕ ꯄꯣꯠꯇꯨ ꯅꯠꯇ꯭ꯔꯅꯤꯅ ꯑꯗꯨꯝ ꯁꯦꯡꯅ ꯇꯧꯖꯄꯁꯨ ꯌꯥꯎꯔꯝꯒꯅꯤ ꯑꯗꯨ ꯑꯣꯏꯔꯒꯁꯨ ꯑꯗꯨꯝ ꯁꯦꯡꯂꯛꯇꯕꯁꯨ ꯌꯥꯎꯋꯦꯕ ꯃꯤ ꯃꯤꯒꯤ ꯃꯈꯜ ꯍꯥꯏꯁꯦ ꯃꯥꯟꯅꯗꯕꯅꯤꯅ ꯑꯗꯨꯒ ꯍꯤꯡꯒꯣꯜꯗꯒꯤ ꯍꯦꯛ ꯍꯦꯛꯆꯕ ꯍꯥꯏꯗꯨꯗꯤ ꯍꯥꯏꯗꯤ ꯏꯁꯥꯅ ꯀꯩꯅꯣ ꯍꯥꯔꯁꯦ ꯁꯤꯡꯈꯩ ꯊꯥꯛꯀꯦ ꯊꯥꯛꯑꯣꯏꯒꯦ ꯑꯗꯒꯤ ꯀꯩꯅꯣ ꯇꯧꯒꯦ ꯍꯥꯏꯕꯗꯣ ꯏꯁꯥꯅ ꯑꯄꯥꯝꯕ ꯃꯑꯣꯡꯗ ꯇꯧꯖꯩꯗꯅꯀꯣ
ꯎ
ꯑꯗꯨꯅ ꯍꯪꯒꯣꯜꯗꯒꯤ ꯍꯦꯛꯔ ꯈꯣꯠꯂꯒ ꯆꯥꯕꯁꯦ ꯄꯥꯝꯃꯦ ꯑꯩꯁꯨ ꯑꯗꯨꯅ ꯍꯤꯡꯒꯣꯜꯁꯦ ꯑꯩꯈꯣꯏꯗꯤ ꯍꯦꯡ ꯂꯩꯖꯗ꯭ꯔꯕꯅꯤꯅ ꯍꯤꯡꯒꯣꯜ ꯑꯆꯧꯕ ꯂꯩꯕ ꯅꯨꯄꯥꯗ ꯑꯣꯏꯅ ꯂꯩꯒꯦ ꯈꯜꯂꯤꯌꯦ ꯋꯥꯈꯜꯁꯦ ꯍꯤꯡꯒꯣꯜ ꯂꯩꯇꯕꯩ ꯑꯋꯥꯕꯕꯁꯤꯦ ꯏꯁꯥꯁꯤꯗ ꯊꯦꯡꯅꯔꯦꯕ ꯍꯥꯏꯗꯤ ꯊꯧꯗꯣꯛ ꯋꯥꯊꯣꯛ ꯑꯃ ꯊꯣꯛꯂꯛꯑꯦ ꯀꯔꯤꯃꯇ ꯌꯥꯗ꯭ꯔꯦꯗꯅꯀꯣ ꯃꯟꯗꯣꯞ ꯑꯃ ꯀꯩ ꯑꯃ ꯁꯥꯕ ꯈꯣꯠꯄꯁꯦ ꯄꯐꯝ ꯂꯩꯇꯕ ꯑꯁꯤꯅ ꯍꯦꯛ ꯇꯧꯔꯤꯁꯦ